ꯍꯜꯂꯣ
ꯇꯥꯔꯦ ꯇꯥꯒ‌ꯦ
ꯎꯝ꯫ ꯉꯔꯥꯡ ꯊꯦꯡꯅ ꯇꯧꯕ꯭ꯔꯣ꯫ ꯇꯥꯏ ꯇꯥꯗꯕ꯭ꯔꯣ
ꯎꯝ ꯑꯁ ꯌꯥꯍꯧ ꯌꯥꯝ ꯉꯜꯂꯤꯅꯦ
ꯑꯁ ꯉꯜꯂꯦ ꯎꯝ ꯑꯌꯨꯛ ꯉꯟꯇꯥꯅ ꯆꯠꯄꯅꯤꯅ
ꯈꯅꯥꯎꯒ ꯂꯣꯏ ꯅꯥꯔꯦꯗ
ꯉꯔꯥꯡ ꯊꯦꯡꯅ
ꯑꯩꯈꯣꯏ ꯁ꯭ꯋꯥꯏꯗ ꯀꯥꯡ ꯑꯃꯅꯤ ꯈꯛꯇꯪ ꯄꯥꯏꯕ꯫ ꯑꯩꯒꯤ ꯏꯃꯥꯟꯅꯕꯤꯅ ꯀꯥꯡ ꯍꯤꯗꯥꯛ ꯊꯥ ꯊꯥꯗꯣꯛꯄ
ꯎꯝ
ꯃꯅꯝꯁꯤꯁꯨ ꯑꯩꯉ‌ꯣꯟꯗ ꯂꯣꯛ ꯈꯨꯏꯌ‌ꯦꯕ꯫
ꯑꯗꯨ ꯌꯥꯗꯦꯅꯦ
ꯀꯥꯡ ꯍꯤꯗꯥꯛꯀꯤ ꯃꯅꯝꯖ‌ꯦ ꯅꯝꯕꯒ ꯇꯨꯝꯕꯗꯣ ꯅꯨꯡꯉꯥꯏꯇꯦ ꯌꯥꯗꯕꯀ‌ꯣ
ꯑꯁ ꯃꯅꯝꯅꯤ ꯌꯥꯝ ꯀꯩꯅꯣ ꯇꯧꯕꯅ‌ꯦ ꯌꯥꯝ ꯀꯟꯕꯅꯤ ꯀꯣ
ꯎꯝ꯫
ꯑꯦ ꯆꯥꯛꯆꯥꯒꯦ ꯇꯧꯔꯤ
ꯆꯥꯛ ꯏꯟꯖꯥꯡ ꯊꯣꯡꯉꯕ‌ꯣ ꯍꯥꯏꯖ‌ꯦ
ꯊꯣꯡꯕ ꯂꯣꯏꯔꯝꯃꯒꯦ ꯑꯦ ꯊꯣꯡꯕ ꯂꯣꯏꯔꯝꯃꯦ ꯏꯅꯥꯎꯅꯨꯄꯤꯗ‌ꯣꯃꯨꯛ ꯁ꯭ꯀꯨꯜ ꯆꯠꯈ꯭ꯔꯦ
ꯎꯝ ꯁ꯭ꯀꯨꯜ ꯀꯩꯀꯥꯗꯤ ꯊꯣꯡ ꯍꯥꯡꯕꯦ
ꯀꯔꯤ ꯍꯥꯏꯕ
ꯎꯝ ꯁꯀꯨ꯭ꯜ ꯀꯥꯗꯤ ꯊꯣꯡ ꯍꯥꯡꯕ꯭ꯔꯣ ꯍꯧꯖꯤꯛ ꯀꯩꯝ ꯇꯧꯗꯕ꯭ꯔꯣ
ꯅꯪ ꯈ‌ꯣꯟꯖꯦꯜ ꯐꯖꯅ ꯇꯥꯗꯦꯅꯦ
ꯇꯥꯔꯕ
ꯎꯝ ꯇꯥꯔꯦ
ꯑꯩ ꯈꯣꯟꯁꯦ ꯈꯔ ꯆꯥꯎꯕꯁꯤꯗ
ꯑꯩ ꯍꯥ ꯏꯁ ꯍꯥꯏꯔ‌ꯦ ꯆꯥꯛ ꯂꯥꯝꯗ꯭ꯔꯤꯕꯣ ꯅꯪꯗꯤ
ꯑꯁ ꯆꯥꯛ ꯂꯥꯝꯗ꯭ꯔꯤꯗ ꯍꯧꯖꯤꯛꯀꯤ ꯑꯣꯏꯅꯗꯤ
ꯄꯨꯡ ꯀꯌꯥꯗ ꯆꯥꯛ ꯄꯤꯖꯒꯦ ꯅꯣꯏ ꯑꯌꯨꯛꯀꯤ꯫
ꯑ ꯇꯔꯦꯠ ꯃꯈꯥꯏ ꯑꯗꯨꯋꯥꯏꯗ꯫
ꯑꯣ ꯍꯧꯖꯤꯛ ꯊꯦꯡꯈ꯭ꯔꯅꯤ ꯂꯨꯗꯤꯅ‌ꯣ ꯃꯆꯥꯛ ꯂꯩꯔꯝꯃꯔꯣꯏꯀꯣ ꯍꯧꯒꯠꯂꯣ
ꯍ ꯆꯥꯛ ꯂꯩꯔꯝꯗꯧ ꯃꯥꯟꯗ꯭ꯔ‌ꯦꯗ
ꯃꯤ ꯌꯥꯝꯕ꯭ꯔ‌ꯣ ꯅꯣꯏ ꯍꯣꯁꯇꯦꯜꯗꯣ
ꯃꯌꯨꯝꯗ ꯂꯣꯏꯅ ꯆꯠꯅꯈꯤꯅ‌ꯦ ꯁꯨꯇꯤ ꯊꯥꯕꯩ
ꯑꯣ ꯑꯣ ꯅꯪꯗꯤ ꯑꯁ ꯌꯨꯝꯗ ꯁꯨ ꯌꯥꯝ ꯂꯥꯛꯅꯤꯡꯑꯝ ꯌꯥꯝꯅ ꯂꯥꯛꯄꯗꯣ ꯀꯃꯥꯏ ꯍꯥꯏꯖꯤꯔꯥ ꯂꯥꯞꯄꯅꯤꯅ ꯌꯨꯝꯗꯁꯨ ꯐꯖꯅ ꯆꯠꯄ ꯉꯝꯗ꯭ꯔꯦ
ꯑꯗꯨꯅꯦ ꯑꯩꯈꯣꯏ ꯃꯃꯥꯁꯨ ꯄꯨꯡ ꯇꯔꯨꯛ ꯑꯗ꯭ꯋꯥꯏꯗ ꯀꯣꯜ ꯇꯧꯔꯛꯑꯝꯃꯦ
ꯉꯁꯤꯔꯣ ꯄꯥꯏꯈꯠꯇꯕ꯭ꯔꯣ
ꯅꯣꯢꯈꯠꯂꯦ ꯍꯧꯒꯠꯂꯣ ꯍꯧꯒꯠꯂꯣꯌꯦ
ꯍ
ꯍꯣꯏ ꯍꯥꯏꯔꯝꯃ ꯇꯨꯝꯕ ꯑꯩꯅ
ꯃꯣꯏꯗꯤ ꯑꯁꯣꯝꯗ ꯂꯩꯕꯁꯦ ꯇꯨꯡ ꯉꯟꯇꯥ ꯍꯧꯒꯠꯅꯩꯗ ꯑꯗꯨꯅꯅꯦ ꯅꯅꯦꯅꯦ ꯑꯁ ꯋꯥꯏꯅꯦ꯫ ꯈꯥꯃꯦꯟꯒ ꯀꯣꯕꯤꯒ ꯑꯂꯨꯒ ꯀꯩꯀꯩꯅꯣ ꯊꯣꯡꯉꯝꯃꯦ
ꯑꯝ
ꯃꯣꯔꯣꯛꯇꯤ ꯃꯦꯠꯄꯤꯔꯦ
ꯎꯝ ꯅꯇꯣꯝꯇ ꯆꯥꯗꯨꯢꯔꯣ ꯀꯩꯅꯣ
ꯎꯝ ꯑꯩ ꯍꯂꯛ ꯑꯩ ꯉꯁꯤ ꯍꯜꯂꯛꯄꯗꯣ ꯈꯔ ꯊꯦꯡꯗꯣꯛꯈ꯭ꯔꯦꯕꯀꯣ꯫
ꯎꯝ
ꯑꯉꯥꯡꯗꯣꯏꯁꯨ ꯂꯩꯔꯝꯗ꯭ꯔꯦ ꯆꯠꯈ꯭ꯔ ꯃꯥꯜꯂꯦ
ꯅꯨꯡꯉꯥꯢꯕꯔꯥ ꯑꯌꯨꯛ ꯉꯥꯟꯇꯅ ꯑꯗꯨꯃꯥꯢꯅ ꯈꯣꯡꯅ ꯆꯜꯂꯒ
ꯎꯝ ꯑꯁ ꯐ꯭ꯔꯦꯁ ꯌꯥꯝ ꯑꯣꯏꯌꯦ꯫
ꯎꯝ
ꯑꯌꯨꯛꯇꯗꯤ ꯅꯣꯏꯗꯤ ꯃꯤꯁꯨ ꯌꯥꯝ ꯆꯠꯅꯗꯕꯅꯤꯅꯀꯣ
ꯎꯝ
ꯏꯪꯢꯪ ꯂꯥꯎꯔꯒ ꯑ ꯆꯣꯠꯄꯗꯤ ꯅꯨꯡꯉꯥꯏ ꯑꯗꯨꯕꯨ ꯍꯧꯒꯠꯄꯗꯤ ꯇꯟꯕ
ꯎꯄꯥꯏ ꯂꯩꯇꯦ ꯑꯗꯨꯁꯨ ꯅꯠꯇ꯭ꯔꯥ
ꯁꯤꯟꯅꯀꯤ꯫
ꯎꯄꯥꯢ ꯂꯩꯇꯦ ꯑꯗꯨꯝ ꯆꯠꯄ ꯇꯥꯕꯅꯦ
ꯅꯪ ꯉꯁꯤꯗꯤ ꯀꯔꯤ ꯀꯃꯥꯏꯅ ꯂꯩꯔꯅꯤ ꯉꯁꯤꯗꯤ
ꯎꯝ ꯈꯪꯗꯦꯗ ꯎꯝ ꯄꯪꯂꯩ ꯄꯪꯂꯩ ꯂꯩ ꯑꯗꯨꯝ
ꯆꯠꯊꯅꯤꯡꯉꯥꯏꯗꯤ ꯂꯩꯇꯦꯗꯅ
ꯎꯝ ꯂꯩꯇꯦ ꯇꯞ
ꯏꯃꯥꯟꯅꯕꯤꯗꯨꯗꯤ ꯎꯝ ꯅꯃꯥꯟꯅꯕꯤꯗꯨꯗꯤ ꯍꯧꯒꯠꯈ꯭ꯔꯕꯣ
ꯍꯧꯒꯠꯇ꯭ꯔꯤ ꯃꯥꯜꯁꯨ ꯍꯇꯦꯅꯣ ꯑꯇ
ꯎꯝ ꯊꯦꯡ ꯊꯦꯡꯅ ꯂꯥꯏꯔꯤꯛ ꯄꯥꯕꯒꯤꯔꯣ ꯃꯥꯗꯣ
ꯀꯔꯥꯢꯗꯩꯅꯣ ꯂꯥꯢꯔꯤꯛ ꯄꯥꯕ ꯀꯥꯢꯅ
ꯃꯤ ꯈꯔꯗꯤ ꯅꯨꯡꯗꯥꯡꯗ ꯍꯦꯟꯅ ꯂꯥꯏꯔꯤꯛ ꯄꯥꯕ ꯅꯨꯡꯉꯥꯏꯕꯁꯨ ꯌꯥꯎꯋꯤꯗꯅ꯫
ꯂꯥꯏꯔꯤꯛ ꯄꯥꯅꯗ꯭ꯔꯦ ꯍꯧꯖꯤꯛꯀꯥꯟ꯫ ꯃꯥꯗꯤ ꯂꯥꯏꯔꯤꯛ ꯇꯝꯕ ꯇꯣꯛꯑꯦ
ꯇꯝꯗ꯭ꯔꯦ
ꯎꯝ
ꯃꯥꯒꯤ ꯀ꯭ꯂꯥꯁ ꯑꯃ ꯅꯧꯅ ꯆꯠꯂꯦ ꯍꯥꯏꯕꯗꯣ
ꯎꯝ
ꯑꯗꯨ ꯈꯛꯇ ꯑꯣꯏꯔꯕꯣ ꯃꯥꯅ ꯇꯧꯔꯤꯁꯦ
ꯍꯣꯏ ꯑꯗꯨ ꯈꯛꯇ ꯉꯥꯏꯔꯦ
ꯀꯣꯂꯦꯖ ꯀꯩꯀꯥꯗꯤ ꯂꯣꯏꯔꯕꯖꯥꯠꯔꯣ ꯑꯗꯨꯗꯤ
ꯇꯝꯅꯤꯡꯗ꯭ꯔꯦ ꯍꯥꯏ ꯃꯈꯥ ꯇꯥꯅ
ꯑꯦ ꯒ꯭ꯔꯦꯖꯨꯑꯦꯁꯟꯗꯤ ꯂꯣꯏꯔꯕꯣ ꯑꯗꯨꯗꯤ
ꯆꯍꯤ ꯑꯍꯨꯝꯒꯤꯗꯤ ꯂꯣꯏꯔꯦ ꯆꯍꯤ ꯃꯔꯤ ꯇꯝꯊꯗ꯭ꯔꯕ
ꯃꯤ ꯈꯔ ꯍꯥꯏꯕꯗꯤ ꯀꯩꯅꯣ ꯊꯥꯔꯠ ꯁꯦꯃꯤꯁꯇꯔ ꯐꯥꯎꯗ ꯑꯗꯨꯝ ꯇꯝꯕ ꯌꯥꯏ ꯍꯥꯏꯀꯣ
ꯎꯝ ꯌꯥꯏꯍꯦ
ꯑꯗꯨꯒ ꯑꯗꯨꯒꯤ ꯁꯥꯔꯇꯤꯐꯤꯀꯦꯠꯗꯨꯨꯅ ꯑꯦꯛꯖꯥꯝ ꯀꯩꯀꯥꯁꯨ ꯊꯥꯕ ꯌꯥꯏꯌꯦ ꯍꯥꯢꯌꯦ ꯆꯨꯝꯕ꯭ꯔꯣ
ꯈꯪꯗꯦꯗ ꯑꯗꯨꯃꯛꯇꯤ
ꯃꯤꯈꯔ ꯃꯤꯁꯥ ꯍꯥꯏꯕꯀꯣ ꯀꯣꯂꯦꯖ ꯂꯣꯏꯕ ꯑꯗꯨꯝ ꯆꯍꯤ ꯃꯥ ꯇꯝꯗ ꯁꯔꯨ ꯊꯥꯔꯠ ꯁꯦꯃꯤꯁꯇꯔꯒꯨꯝꯕꯐꯥꯎ ꯇꯝꯃꯒ ꯑꯗꯨꯝ ꯑꯦꯛꯖꯝꯒꯨꯝꯕ ꯊꯥꯑꯣ ꯍꯥꯏꯌꯦ ꯌꯥꯏ ꯌꯥꯏꯌꯦ꯫ ꯄꯝꯁꯔ ꯈꯜꯂꯝꯅꯤ꯫
ꯑꯗꯨꯕꯨꯗꯤ ꯅꯪ ꯑꯄꯥꯑꯝꯕꯅꯤꯗ
ꯂꯣꯏꯐꯥꯎ ꯇꯝꯕꯗꯤ ꯐꯕꯀꯣ
ꯐꯛꯏꯔꯥ ꯐꯠꯇ꯭ꯔꯤꯔꯥꯒꯦꯃꯦꯟ ꯇꯥꯗꯦ ꯍꯧꯖꯤꯛꯀꯥꯟꯁꯦ ꯑꯃꯁꯨ ꯐꯩ ꯑꯃꯁꯨ ꯐꯠꯇꯦ ꯑꯃꯁꯨ ꯐꯩ ꯑꯃꯁꯨ ꯐꯠꯇꯦ
ꯒꯥꯏꯗꯦꯟꯁꯀꯨꯝꯕ ꯐꯖꯅ ꯄꯤꯕꯤꯕ ꯂꯩꯔꯗꯤ ꯐꯒꯠꯇꯕ
ꯀꯩꯅꯣ ꯑꯩ ꯃꯪꯗ ꯀꯩꯀꯩꯅꯤ ꯑꯃꯨꯛ ꯃꯥꯡꯉꯝꯕꯅꯦꯅꯖꯥ ꯀꯥꯎꯔꯦ ꯑꯣꯂꯛꯄ
ꯃꯁꯤꯁꯦ ꯀꯩꯒꯤ ꯍꯥꯏꯕ
ꯀꯥꯎꯈ꯭ꯔꯦꯗ ꯀꯔꯤ ꯀꯔꯤꯅꯣ
ꯍꯅꯤ ꯍ ꯍ ꯍ ꯍ ꯍ ꯍ
ꯀꯩꯀꯥꯡꯃꯤꯅ ꯍꯧꯁꯛ
ꯍꯧꯖꯤꯛꯁꯨ꯫
ꯎꯝ꯫
ꯇꯨꯝꯕ ꯍꯧꯒꯠꯂꯥꯞꯅ ꯍꯧꯖꯤꯛꯇꯣ ꯇꯨꯝꯅꯤꯡꯈ꯭ꯔꯦꯕꯀꯣ ꯁꯥꯒ ꯂꯥꯞꯅ ꯏꯖꯅꯤ ꯀꯩ ꯀꯩꯅꯣ ꯈꯔ ꯆꯠꯂꯤꯅꯦ
ꯅꯣꯏ ꯏ ꯆꯦꯆꯦꯒꯗꯤ ꯑꯗꯨꯝ ꯇꯧꯕ꯭ꯔꯣ ꯋꯥꯔꯤꯁꯤꯗ
ꯔꯒ
ꯎꯣꯏ ꯆꯤꯆꯩꯒꯀꯣ꯫
ꯐꯥꯎꯅꯗ꯭ꯔꯦꯗ ꯊꯕꯛ ꯆꯦꯜꯂꯦ ꯍꯥꯏꯌꯦꯦꯃ ꯊꯕꯛ ꯆꯤꯜꯂꯦ ꯍꯥꯏ ꯃꯥꯗꯣ ꯑ꯫
ꯄꯨꯡ ꯀꯌꯥꯐꯥꯎ ꯀꯩꯅꯣ ꯇꯧꯏꯦ ꯃꯥꯒꯤꯗꯣ
ꯎꯝ꯫
ꯍ
ꯁꯟꯗꯦꯗꯗꯤ ꯑꯣꯛ ꯑꯣꯏꯔꯕꯅꯤꯅ ꯅꯣꯡꯃꯥꯏꯖꯤꯡꯗꯗꯤ
ꯎꯝ ꯅꯪ ꯃꯣꯔꯣꯛ ꯅꯦꯠꯄ ꯁꯦꯝꯃꯤꯔꯣ
ꯑꯥꯎ ꯍꯌꯦꯦ ꯆꯥꯔꯅꯤ꯫
ꯎꯃꯔꯣꯗꯤ ꯇꯥꯡꯗ꯭ꯔꯣ
ꯇꯥꯡꯗꯦ ꯅꯍꯥꯟ ꯑꯩꯪ ꯎꯃꯣꯔꯣꯛ ꯇꯔꯥꯒꯤ ꯂꯩꯕꯀꯣ ꯇꯔꯥꯒꯤ ꯂꯩꯕꯗ ꯃꯔꯤ ꯇꯧꯕꯤꯌꯦ
ꯑ꯫
ꯍꯧꯖꯤꯛꯇꯤ ꯄꯣꯠ ꯃꯣꯔꯣꯛ ꯀꯩꯀꯥꯗꯤ ꯈꯔ ꯑꯗꯨꯝ ꯌꯥꯝ ꯐꯪꯈ꯭ꯔꯕꯅꯤꯅꯀꯣ ꯈꯔ ꯍꯣꯡꯉꯦ ꯅꯍꯥꯟꯃꯨꯛꯇꯤ ꯂꯨꯄꯥ ꯇꯔꯥꯢ ꯑꯃꯔ ꯑꯅꯤ ꯈꯛꯇꯔ ꯇꯧꯕꯅꯦꯕ꯫
ꯎꯝ
ꯀꯨꯟꯒꯤ ꯑꯍꯨꯝ ꯑꯍꯨꯝ ꯇꯧꯕꯅꯦ ꯍꯟꯗꯛꯇꯤ ꯀꯨꯟꯒꯤ ꯇꯔꯦꯠ ꯇꯔꯦꯠꯃꯨꯛ ꯇꯧꯕꯤꯌꯦ
ꯆꯁ ꯌꯥꯝꯃꯦꯍꯦ
ꯎꯝ ꯇꯔꯦꯠ ꯅꯤꯄꯥꯜꯃꯨꯛ ꯀꯧꯕꯥꯎꯤ꯫
ꯎꯃꯣꯔꯣꯛ ꯃꯍꯥꯎꯒ ꯀꯥꯎꯒꯔ꯭ꯦꯗ꯫
ꯅꯣꯏꯗꯤ ꯃꯣꯔꯣꯛ ꯀꯩꯀꯥ ꯆꯥꯗ꯭ꯔꯕꯅꯤꯅ ꯀꯨꯆꯨ ꯀꯩꯀꯥ ꯈꯔ ꯐꯖꯔꯛꯝꯃꯅꯤ ꯑꯁ ꯑꯩꯗꯤ ꯊꯕꯦꯟ ꯃꯣꯔꯣꯛ ꯆꯥꯃꯟꯗꯅ
ꯎꯃꯣꯔꯣꯛ ꯆꯥꯗ꯭ꯔꯁꯨ ꯃꯣꯔꯣꯛꯀꯤ ꯑ꯫ ꯃꯀꯨꯞꯇꯣ ꯁꯨꯔꯒ ꯄꯨꯔꯛꯑꯦ ꯀꯩꯅꯣ ꯌꯨꯝꯗꯒꯤ ꯃꯀꯨꯞ ꯇꯥꯛꯑꯅꯤ
ꯢꯁ ꯅꯩꯌꯦꯅꯦ ꯑꯦ꯫
ꯑꯗꯨ ꯑꯗꯨ ꯆꯥꯕꯗ ꯁꯤꯗꯣꯔꯦ ꯄꯨꯛꯀ ꯂꯣꯏꯅ
ꯅꯨꯡꯊꯜꯗ ꯆꯥꯕ꯭ꯔꯥ ꯅꯠꯇ꯭ꯔꯒ꯫
ꯎꯝ ꯏꯃꯥꯟꯅꯕꯤꯁꯤꯡꯒ ꯆꯥꯃꯤꯟꯅꯩꯌꯦ ꯑꯗꯨꯝ
ꯎꯝ ꯃꯣꯔꯣꯛꯗꯤ ꯍꯥꯎꯋꯦꯅꯦ ꯃꯣꯔꯣꯛ ꯌꯥꯎꯗ꯭ꯔꯗꯤ ꯂꯩꯕꯩ ꯉꯝꯗꯧ ꯃꯥꯟꯗꯦ
ꯉꯔꯤꯒꯁꯦ꯫
ꯎ꯫
ꯂꯣꯏꯊꯣꯛꯈ꯭ꯔꯦ ꯆꯥꯅꯤꯡꯉꯥꯏ ꯂꯩꯇ꯭ꯔꯦ ꯉꯥꯔꯤꯒ
ꯃꯣꯔꯦ ꯀꯩꯀꯥ ꯐꯪꯗꯕ꯭ꯔꯥ ꯑꯗꯨꯋꯥꯏꯗ
ꯎꯝ ꯐꯪꯉꯦꯗꯣ ꯇꯥꯡꯉꯦꯕꯀꯣ꯫
ꯎꯝ
ꯑꯍꯥꯎꯕꯗꯤ ꯐꯪꯗꯦꯕ
ꯎꯝ ꯃꯣꯏ ꯆꯠꯅꯖꯥꯠꯂꯣ ꯅꯣꯏ ꯁꯣꯗ ꯂꯩꯕ ꯃꯤꯁꯤꯡꯗꯣ
ꯎꯝ꯫ ꯁꯥꯒꯠꯂꯛꯄꯁꯦ ꯂꯩꯕꯤ꯭ꯔꯣ ꯅꯨꯡꯉꯥꯏꯇꯦꯗ ꯄꯨꯡ ꯀꯌꯥ꯫ ꯇꯥꯔꯗꯤ ꯁꯥꯔꯒꯦ ꯑꯗꯨꯗꯗꯤ
ꯎꯝ ꯑꯁ ꯅꯍꯥꯟꯃꯨꯛꯇꯤ ꯄꯨꯡ ꯇꯔꯨꯛ ꯃꯈꯥꯏꯒꯨꯝꯕꯗꯣꯀꯣ
ꯎꯝ꯫
ꯃꯔꯛ ꯃꯔꯛꯇꯗꯤ ꯌꯥꯝ ꯁꯥꯏꯌꯦ
ꯎꯝ꯫
ꯄꯔꯨꯡ ꯇꯔꯨꯛ ꯇꯔꯦꯠ ꯇꯔꯦꯠꯀꯨꯝꯕ ꯇꯥꯔꯗꯤ ꯑꯗꯨꯝ ꯁꯥꯕ ꯍꯧꯈ꯭ꯔꯦ ꯑꯗꯣ
ꯑꯣ ꯑꯣ
ꯇꯔꯦꯠ ꯅꯤꯄꯥꯟꯒꯨꯝꯕ ꯇꯥꯔꯒꯦ꯫
ꯎꯝ꯫
ꯅꯣꯏ ꯆꯥꯛ ꯆꯥꯕꯗꯣ ꯑꯗꯨꯝ ꯄꯨꯜꯂꯞ ꯄꯨꯜꯂꯞ ꯆꯥꯃꯤꯟꯅꯗꯕ꯭ꯔꯥ꯫
ꯆꯃꯤꯗꯗ
ꯃꯥ ꯃꯥꯅ ꯑꯄꯥꯝꯕꯗ ꯑꯗꯨꯝ ꯆꯥꯕ꯭ꯔꯥ ꯅꯠꯇ꯭ꯔꯒ ꯀꯃꯥꯏꯅ
ꯃꯇꯣꯝ ꯃꯇꯣꯝꯗ ꯆꯥꯅꯤꯡ ꯆꯥꯅꯤꯡꯕ ꯃꯇꯝꯗ ꯆꯥꯅꯩꯌꯦꯕꯀꯣ
ꯏꯝ꯫
ꯄꯨꯂꯞ ꯀꯩꯁꯨ ꯆꯥꯃꯤꯟꯅꯗꯦꯕ